ꯇꯔꯕ
ꯇꯔꯦ ꯇꯥꯔꯦ
ꯑꯣ ꯀꯦꯗꯣꯔꯃꯤꯅꯥ ꯀꯗꯣ ꯔꯣꯃꯤꯅꯣ
ꯐꯣꯟ ꯌꯦꯡꯉꯝꯕꯅꯤꯗ
ꯎꯝ
ꯒꯦꯝ ꯀꯩꯇꯧ ꯇꯧꯗ꯭ꯔꯕꯣ
ꯒꯦꯝꯗꯣ ꯑꯩꯗꯣ ꯐꯣꯟꯗꯣ ꯏꯁꯇꯣꯔꯦꯖꯇꯣ ꯌꯥꯗꯦꯗꯅ ꯑꯩꯅ ꯇꯧꯗ꯭ꯔꯕ ꯁꯅꯔꯝꯕ ꯂꯖꯦꯜꯗꯤ ꯄꯥꯝꯗꯗ ꯁꯥꯟꯅꯅꯤꯡꯗꯦ ꯀꯣꯏ ꯕꯥꯃꯦ ꯀꯞꯇ ꯀꯥꯞꯊꯠꯅꯕꯤ ꯎꯝ ꯍꯥꯟꯅꯕꯨꯗꯤ ꯁꯥꯟꯅꯔꯝꯃꯦꯗ ꯍꯥꯟꯅꯕꯨꯗꯤ ꯁꯥꯟꯅꯔꯝꯃꯦ ꯑꯗꯣ ꯀꯩꯅꯣꯗꯣ ꯁꯨꯝ ꯁꯨꯝ ꯁꯥꯟꯅꯈꯤꯗ꯭ꯔꯅꯤꯅ ꯍꯩꯇ꯭ꯔꯦꯕ
ꯃꯇꯝ ꯂꯦꯡꯕ ꯑꯣꯏꯅ ꯇꯦꯛꯇꯦꯛ ꯁꯥꯟꯅꯔꯛꯏ
ꯑꯣ ꯈꯔꯪꯅꯤꯗ ꯑꯩꯗꯤ ꯌꯦꯟꯒꯨꯝꯕꯁꯦ ꯕꯤꯠ ꯂꯩꯇꯦ ꯅꯨꯡꯉꯥꯏꯗꯤ ꯍꯥꯏ ꯄꯕꯖꯤ ꯀꯨꯝꯃꯤꯅ ꯍꯂ
ꯄꯕꯖꯤ ꯃꯩꯅꯤ ꯀꯩꯅꯣꯝ ꯅꯍꯥꯟꯋꯥꯏꯗꯦ
ꯃꯥꯅꯦ ꯑꯗꯨ ꯄꯞꯖꯤ ꯍꯥꯏꯔꯗꯤ ꯂꯣꯏꯒꯅ
ꯎꯝ
ꯑꯗꯒꯤ ꯀꯩꯅꯣꯗꯒ ꯁꯥꯟꯅꯔꯛꯇ꯭ꯔꯣ ꯗꯦꯁꯁꯇꯣꯞꯀꯨꯝꯕꯗ ꯁꯥꯟꯅꯕ ꯑꯃ ꯀꯩꯕ ꯑꯌꯦꯒꯗꯣ
ꯁꯥꯟꯅꯔꯦ ꯀꯩ ꯁꯥꯟꯅꯗꯅꯤꯒꯦ ꯑꯩ ꯌꯥꯏ ꯃꯇꯝ ꯑꯃꯒꯤ ꯇꯣꯞꯅꯤ ꯀꯩꯅꯣ
ꯎꯝ ꯑꯩꯈꯣꯏꯗꯤ ꯏꯁꯥꯒꯤ ꯀꯩꯅꯣ ꯂꯩꯔꯛꯇꯕꯅꯤꯅ ꯍꯣꯁꯇꯦꯜꯗꯒ ꯂꯩꯔꯛꯀꯥꯟꯗ ꯍꯣꯁꯇꯦꯜꯒꯤ ꯗꯦꯛꯁꯇꯣꯞꯀ ꯊꯝꯕꯗꯣ
ꯀꯩꯅꯣ ꯇꯧꯗ꯭ꯔꯣ ꯑꯩꯈꯣꯏ ꯑꯗꯨꯋꯥꯏꯗꯗꯤ ꯂꯨꯄꯥ ꯃꯉꯥ ꯃꯉꯥ ꯄꯤꯔꯒ ꯇꯨꯡꯈꯥꯏ ꯇꯨꯡꯈꯥꯏꯒ ꯁꯥꯟꯅꯔꯝꯕꯃꯤꯅꯣꯛꯅꯦ
ꯑ ꯑꯗꯨꯗꯤ ꯇꯧꯔꯛꯇꯦ ꯑꯗ ꯍꯣꯁꯇꯦꯜꯒꯤ ꯑ ꯍꯣꯁꯇꯦꯜꯒꯤꯗꯨꯗꯗꯤ ꯇꯧꯔꯛꯑꯦꯕ ꯍꯣꯁꯇꯦꯜꯗꯨꯗ ꯁꯥꯟꯅꯔꯦꯕꯀꯣ ꯃꯤ ꯃ ꯌꯥꯝ ꯉꯅ ꯑꯗꯨꯅꯤ ꯑꯗꯨ ꯁꯥꯟꯅꯤ ꯃ ꯃꯒꯤ ꯔꯥꯎꯅ ꯁꯤꯔꯕ ꯂꯣꯏꯔꯦ ꯅꯨꯡꯉꯥꯏ ꯈꯤꯇꯪ ꯁꯤꯔꯕ ꯑꯩꯒꯤ ꯇꯔꯟ ꯂꯣꯏꯔꯦ ꯑꯃꯃꯨꯛ ꯄꯥꯏꯔꯛꯑꯅꯤ ꯑꯗ ꯇꯦꯀꯟꯒꯨꯝꯕꯕꯨꯗꯤ ꯁꯥꯟꯅꯔꯛꯑꯦ ꯀꯩꯅꯣ ꯇꯧꯔꯝꯃꯦꯕꯀꯣ ꯃꯣꯏ ꯗꯨꯀꯥꯟꯗ ꯃꯣꯏꯒꯤ ꯄꯤ ꯑꯦꯁ ꯈꯜꯂ ꯄꯤ ꯑꯦꯁ ꯈꯜꯂ ꯇꯧꯕꯤꯗꯣ ꯈꯤꯂꯒ ꯗꯣ ꯑ ꯑꯗꯨꯗꯨꯗ ꯂꯨꯄꯥ ꯃꯉꯥ ꯃꯉꯥꯒ ꯄꯤꯔ ꯇꯔꯥ ꯇꯔꯥꯒ ꯄꯤꯔ ꯄꯨꯡ ꯑꯃꯃꯝ ꯑꯗꯨꯃꯥꯏꯅ ꯑꯁ ꯅꯨꯡꯗꯥꯡ ꯅꯨꯡꯗꯥꯡ ꯄꯨꯡ ꯀꯩꯅꯣꯗꯒꯤ ꯄꯤꯁꯥꯥ ꯁꯥꯟ ꯍꯥꯏ ꯑ ꯁꯤ ꯌꯨꯝꯃꯜꯥꯎ ꯐꯨꯕꯗꯥ ꯐꯨꯕꯗꯥ
ꯑꯁ ꯌꯥꯝ ꯇꯧꯔꯤꯅꯦ ꯑꯩꯈꯣꯏꯁꯨ ꯁꯄꯨꯗꯒꯤ ꯂꯧꯊꯣꯛ ꯂꯧꯊꯣꯛ ꯁꯥꯟꯅꯕꯔꯗ ꯁꯦꯝꯕꯨꯨ ꯄꯩꯁꯥ ꯌꯥꯎꯗꯣꯏꯃꯤ ꯀꯩꯩꯅꯣ
ꯎ ꯇꯧꯔꯦꯈꯣꯏꯆ ꯌꯨꯝꯁꯤꯗ ꯄꯩꯁꯥ ꯑꯗꯨ ꯍꯥꯏꯕ ꯄꯤꯔꯛꯑꯣꯗꯤ ꯌꯥꯗ꯭ꯔꯕ ꯀꯗꯥꯏꯗꯒꯤ ꯂꯧꯁꯤꯒꯦ ꯈꯟꯕꯨꯗ ꯈꯟꯕꯨꯗ ꯃ ꯏꯃꯥ ꯏꯃꯅꯕ ꯄꯩꯁꯥ ꯂꯩꯕꯒ ꯑꯗꯣ ꯄꯨꯊꯣꯔꯛꯒ ꯁꯥꯟꯅꯕ ꯑ ꯁꯥꯟꯅꯕꯤ ꯑꯩꯅ ꯑꯃꯨꯛ ꯄꯨꯊꯣꯛꯄꯤꯔꯒ ꯑꯃꯨꯛ ꯁꯥꯟꯅꯕꯤ ꯌꯥꯝ ꯇꯧꯔꯛꯑ ꯑꯗꯨꯃꯥꯏꯅ ꯑꯗꯒꯤ ꯃꯤꯒꯤ ꯃꯤꯒꯤ ꯌꯨꯝꯗꯒ ꯆꯠꯂꯒ ꯃꯣꯏ ꯃꯌꯥꯝ ꯁꯥꯟꯅꯔꯝꯕꯗꯣ ꯑꯩꯈꯣꯏꯅ ꯐꯝꯃ ꯌꯦꯡꯗꯅ ꯉꯥꯏꯅꯗꯅ ꯇꯧꯔꯤꯕꯣꯅꯦ ꯍꯥꯏꯗꯤ ꯃꯥꯒꯤ ꯏꯁꯇꯦꯞ ꯏꯁꯇꯦꯞꯇꯨ ꯈꯪꯅꯕꯅꯤ ꯀꯥꯏꯅ
ꯍꯣꯏ ꯑꯩ ꯆꯥꯏꯁꯦ ꯃꯇꯝꯊ ꯑꯃꯗꯤ ꯂꯣꯏꯔꯅꯦꯅ
ꯎꯝ ꯀ ꯍꯧꯖꯤꯛꯇꯤ ꯁꯥꯟꯅꯕꯒ ꯎꯗ꯭ꯔꯦ ꯑ ꯀꯣꯜ ꯑꯣꯞ ꯗ꯭ꯌꯨꯇꯤꯒ ꯑꯗꯨꯝ ꯁꯥꯟꯅꯕꯅꯦ ꯃꯣꯏ
ꯑ ꯀꯣꯂꯦꯖꯗꯤ ꯈ ꯁꯥꯟꯅꯩ ꯀꯩꯅꯣꯗꯤ ꯅꯣꯏꯗꯤ ꯀꯩꯅ ꯋꯥꯇꯝ ꯀꯦꯁꯀ
ꯑꯩꯈꯣꯏ ꯑꯗꯨ ꯃꯅꯥꯛꯇꯛꯇ ꯇꯝꯃꯛꯑꯦ ꯑꯩꯦ ꯏꯕꯔꯔꯤꯡ ꯐ꯭ꯂꯥꯋꯔ ꯁ꯭ꯀꯨꯜꯗꯅ ꯀꯩꯅꯣꯗꯒꯤ ꯀ꯭ꯂꯥꯁ ꯋꯥꯟ ꯑꯦꯗꯒꯤ ꯇꯝꯃꯛꯑꯦ ꯀ꯭ꯂꯥꯁ ꯇꯦꯟ ꯐꯥꯎꯕ ꯇꯝꯃꯛꯑꯦ ꯑꯗꯨ ꯂꯣꯏꯔꯒ ꯐꯦꯟꯁꯤꯌꯥꯔꯅ ꯑꯃ ꯂꯩ ꯑꯗꯨꯗ ꯑꯃꯨꯛ ꯂꯣꯏꯁꯤꯜꯂꯛꯑꯦ ꯏꯂꯚꯦꯟ ꯇꯨꯋꯦꯜꯐ
ꯑꯥ
ꯑꯗꯦꯃꯣ ꯀꯦꯩꯅꯣꯗꯥ ꯕꯪꯒ꯭ꯂꯥꯗꯦꯁꯗ ꯑꯃ ꯂꯣꯏꯁꯥꯂꯦ
ꯁꯦꯟꯁꯤꯔꯗꯨ ꯇꯥꯈ꯭ꯔꯦ
ꯑꯦꯝꯗꯁꯨ ꯂꯣꯏꯁꯤꯜꯂꯦ ꯀꯦꯟꯁꯔ ꯑꯗꯨꯝ ꯃꯃꯤꯡ ꯆꯠꯄꯅꯦ ꯊꯧꯕꯥꯜ ꯂꯣꯝꯗ ꯗꯤ ꯁꯥꯏ ꯃꯣꯏ ꯀꯩ ꯍꯥꯏꯅꯤ ꯃꯊꯛ ꯂꯩꯀꯥꯏꯒꯤ ꯀꯥꯡꯕꯨꯁꯨ ꯑꯗꯨꯝ ꯂꯥꯛꯑ ꯂꯥꯛꯑ ꯑꯗꯨꯝ ꯇꯝꯅꯩ
ꯑ
ꯑꯄꯗꯨ ꯂꯥꯜ ꯍꯥꯏꯝ ꯇꯝꯗꯅꯤꯗ
ꯁꯦꯟꯁꯤꯌꯔꯗ
ꯎꯝ
ꯑꯗ ꯥꯏꯔ ꯅ ꯆꯜꯗꯨꯗꯤ
ꯀꯝꯕꯒꯅꯥꯖꯦ
ꯁꯦꯁ ꯑꯃꯅꯤꯦ
ꯑꯣ ꯑꯗꯨ ꯀꯩꯅꯣ ꯇꯧꯕꯅꯤꯗ ꯑꯗꯨꯗꯣ ꯃꯣꯏꯅ ꯌꯨꯇ꯭ꯕꯇ ꯊꯥꯒꯠꯂꯀꯥꯟꯗ ꯑꯩꯈꯣꯏꯒꯤ ꯑꯥꯗ ꯁꯛꯄꯗꯗꯤ ꯀꯩꯝ ꯇꯧꯗꯕ ꯍꯥꯏꯇꯥꯔꯦꯅꯦ
ꯑꯝ
ꯌꯨꯇꯨꯕ ꯊꯥꯒꯠꯂꯒ ꯃꯣꯏꯒꯤ ꯁꯥꯎꯟ ꯂꯩꯈꯠꯄ ꯈꯣꯠ ꯈꯠꯄ ꯈꯔ ꯀꯩꯅꯣ ꯇꯧꯕꯗꯨꯗ ꯑꯦ ꯀꯩꯅꯣ ꯇꯧꯊꯣꯛꯈꯤꯕꯅꯦ ꯅꯇꯩ ꯌꯥꯒꯗꯕꯥꯇꯥꯔꯦ ꯕꯤꯔꯥꯑ ꯀꯇ
ꯑꯦꯠꯚꯦꯟꯆꯔ ꯑꯗꯨ ꯄꯨꯂꯞ ꯌꯥꯎꯕ꯭ꯔꯥ
ꯑꯇ ꯄ꯭ꯂꯕꯤ
ꯀꯔꯤ ꯀꯔꯤ ꯁ꯭ꯀꯨꯜ ꯃꯆꯨ ꯍꯥꯏꯕꯅꯤ ꯀꯗꯧꯒꯦ
ꯅꯅꯤꯌꯨ ꯏꯔꯥ
ꯃꯤꯔꯥ
ꯑ ꯏꯔꯥ ꯕꯤꯖꯟꯒ ꯂꯥꯏꯌꯦ ꯑ ꯑꯩꯈꯣꯏ ꯑꯗꯨꯋꯥꯏꯗ ꯌꯥꯝ ꯐꯥꯎꯔꯝꯕ ꯌꯥꯝ ꯂꯩꯗ ꯁꯣꯃꯦꯟꯗ꯭ꯔꯣ ꯁꯅꯥ ꯀꯥꯏꯅ ꯄꯨꯖꯤꯛ ꯄꯨꯖꯤ ꯂꯣ ꯃꯨꯠ ꯑ ꯍꯧꯖꯤꯛꯇꯤ ꯂꯣꯏ ꯃꯨꯠꯈꯤꯕ ꯃꯇ ꯑ ꯑꯃꯗꯗꯤ ꯃꯩ ꯆꯠꯂꯝꯃꯤꯅꯤꯉ
ꯑꯣ ꯅꯣꯡꯅꯤꯡꯕ ꯁ꯭ꯀꯨꯜ ꯑꯃ ꯃꯃꯤꯡ ꯍꯥꯏꯔꯦ ꯅꯣꯡ ꯀꯣꯁꯤ
ꯀꯩ ꯏꯁꯀꯨꯅꯦ
ꯀꯣꯟꯁꯪ ꯇꯣꯝꯕ
ꯑꯁ ꯀꯌꯥ ꯂꯩꯒ‌‌ꯦ ꯍꯥꯏꯁꯤꯕꯣ
ꯈꯨꯔꯥꯏꯗꯑꯥ
ꯑꯣꯝ
ꯁꯣꯟꯁꯟ ꯇꯣꯝꯕ ꯑꯦꯟ ꯁꯥꯁꯤ ꯁ꯭ꯀꯨꯜꯅ ꯃꯣꯏ ꯐꯥꯎꯟꯗꯔꯒꯤ ꯃꯃꯤꯡ ꯉꯥꯛꯇ ꯍꯥꯞꯄ ꯊꯣꯟꯖꯜꯂꯒ ꯈꯪꯗꯦ
ꯎꯝ ꯑꯣꯔꯝꯒꯅꯦ
ꯀ‌ꯣꯟꯁꯝ ꯇꯣꯡꯝꯕ ꯇ
ꯀꯩꯁꯨ ꯀꯥꯏꯗꯦ ꯀꯩꯅꯣ ꯃꯤꯡ ꯊꯣꯜꯂꯁꯨ
ꯍꯥꯏꯕꯗꯤ ꯀꯥꯏꯗꯦꯕꯨ ꯃꯅꯨꯡꯗꯨꯗꯤ ꯍꯦꯛ ꯇꯥꯗ ꯆꯣꯃꯤꯉꯅ
ꯎꯝ
ꯂꯣꯏꯁꯤꯟꯕꯒꯤ ꯑꯩꯈꯣꯏ ꯗꯥꯏꯗꯤ ꯌꯥꯝ ꯇꯥꯎꯅꯧꯔꯦ
ꯀꯌꯥꯕꯥ
ꯀꯔꯤꯅꯣ ꯇꯩꯕꯥ
ꯇꯥꯗꯔꯥ
ꯔꯤꯡ ꯔ‌ꯣꯠ ꯔꯤꯡ ꯔ‌ꯣꯠ
ꯀꯩꯅꯔꯤꯅ‌ꯣ ꯔꯤꯡꯔꯣꯗ ꯍꯥꯏꯕꯣ
ꯍꯧꯖꯤꯛ ꯂꯝꯕꯤ ꯀꯛꯏꯗꯣ ꯈꯪꯗ꯭ꯔꯣ ꯁ꯭ꯋꯥꯏ ꯑꯁꯥꯏꯒꯤ ꯑꯦꯝꯌꯨ ꯃꯃꯥꯡꯒꯤ ꯁ꯭ꯋꯥꯏꯗ ꯇꯥꯔꯛꯀꯅꯤ ꯍꯥꯏꯕ꯭ꯔꯥ ꯀꯩꯅꯣ ꯂꯝꯕꯤꯗꯣ
ꯀꯝ ꯀꯃꯕ ꯂꯝꯕꯤ ꯅꯅꯥꯖꯦ
ꯑꯥ
ꯑꯗꯨꯗꯒꯤ ꯁꯕꯦꯟ ꯑꯦꯝ ꯑꯥꯏ ꯂꯥꯏꯅ ꯂꯩꯗꯅ ꯈꯣꯏꯔ‌ꯣꯝꯒꯦ
ꯎꯝ
ꯑꯗꯣ ꯑꯗꯨꯋꯥꯏꯗꯤ ꯂꯣꯏꯍꯧꯔꯦꯕ ꯀꯣꯏꯂꯥꯁ ꯑꯗꯨꯨꯝ ꯊꯥꯕ ꯈꯣꯠꯄ
ꯑꯣ ꯁꯥꯋꯥꯏ ꯑꯦꯝ ꯃꯤꯌꯨ ꯁꯥꯏ ꯇꯥ ꯀꯅꯦ ꯍꯧꯖꯤ ꯀꯥ ꯖꯒꯥꯗꯤ ꯐꯧꯗꯧꯛꯇꯣ
ꯕꯥꯁꯤꯈꯣꯡ ꯁ꯭ꯋꯥꯏꯗ ꯇꯥꯛꯀꯗ꯭ꯔꯥ ꯐꯪꯗꯦꯅꯦ ꯀꯌꯥꯝ ꯃꯈꯩ ꯇꯥꯛꯔꯛꯇꯣꯏꯔ
ꯎꯝ
ꯁꯣꯝ ꯁꯥꯏꯠꯀꯤꯗꯤ ꯂꯣꯏꯗ꯭ꯔꯤꯕ ꯑꯩꯈꯣꯏꯔꯣꯝ ꯁꯥꯏꯠꯀꯤꯗꯤ ꯂꯣꯏꯔꯦꯕ
ꯑꯣ ꯆꯍꯤ ꯃꯔꯥꯃꯨꯛ ꯀꯨꯏꯅ ꯆꯪꯅꯤꯗ ꯌꯥꯔꯣꯏꯗ
ꯆꯪꯉꯅꯤ ꯂꯧꯕꯨꯛ ꯃꯌꯥꯏꯗꯨꯗ ꯐꯖꯅ ꯊꯣꯛꯂꯛꯑꯦ ꯍꯥꯏꯕ ꯂꯩꯕꯥꯛꯇꯣ
ꯑꯣ
ꯑꯗꯨꯒ ꯁꯦꯝꯃꯛꯄꯅꯤꯅ ꯀꯣꯏꯂꯥꯁ ꯅꯨꯡ ꯊꯥꯔꯛꯄꯅꯤꯅ
ꯎꯝ
ꯀ ꯁꯛꯅꯤ ꯁꯥꯁꯗ ꯂꯩ
ꯆꯥꯛ ꯆꯥꯗ꯭ꯔꯤꯗ ꯆꯥꯕ ꯅꯪꯕꯣ
ꯆꯪꯁꯔꯦ
ꯀꯩ ꯃꯊꯤꯟ ꯆꯕ
ꯑꯁꯗꯤ ꯃꯌꯥꯝꯇ ꯁꯥꯔꯦ
ꯎꯝ ꯍꯥꯎꯈ
ꯊꯥꯎꯈ꯭ꯔꯦ ꯊꯥꯎ ꯁꯣꯛꯀ ꯇꯧꯔꯒ ꯇꯧꯍꯧꯕꯅꯤꯅ
ꯎꯝ ꯁꯨꯖꯤꯕꯨꯨ ꯭ꯌꯥꯁ ꯃꯟ ꯥꯏ ꯑꯣꯏ ꯃꯥ ꯂꯩꯦꯗ
ꯇꯦꯛꯇ ꯂꯤꯁꯤꯡ ꯑꯍꯨꯝ ꯀꯛ ꯄꯤꯅꯩ ꯍꯥꯏꯁꯤꯁꯦ
ꯎꯝ
ꯀꯌꯥꯝ ꯄꯤꯅꯔꯤꯒꯦ
ꯃꯥꯝꯕꯁꯨ ꯍꯥꯟꯅ ꯑꯩꯉꯣꯟ ꯉꯔꯥꯡꯗ ꯍꯥꯟꯅ ꯑꯩꯉꯣꯟꯗ ꯌꯣꯟꯒꯦꯅ ꯍꯥꯏꯔꯝꯕ
ꯍ ꯐꯥꯟꯂꯤꯁꯤꯡ ꯍꯕꯤ ꯍꯥꯏꯔꯦ
ꯑꯩꯅ ꯑꯩꯅ ꯂꯧꯔꯤꯗꯣ ꯃꯃꯜꯕꯨꯗꯤ ꯍꯣꯡꯅ ꯂꯧꯕꯅꯦ ꯑꯩꯅ ꯍꯥꯏꯗꯣꯛꯇꯕ ꯃꯥꯟꯕꯗ ꯃꯥ ꯂꯧꯒꯦ ꯍꯥꯏꯔꯗꯤ ꯈꯔ ꯆꯥꯒꯦꯅꯦ ꯑꯗꯨꯒ ꯃꯥꯅ ꯌꯣꯟꯁꯤꯜꯂꯛꯄ ꯍꯥꯏꯇꯥꯔꯦ
ꯑꯩ ꯊꯥꯕ ꯂꯥꯛꯄ ꯌꯣꯟꯕ ꯍꯝ ꯊꯥꯕ ꯂꯥꯛꯄꯗꯨꯗꯒꯤ ꯂꯧꯍꯧꯔꯤꯗ ꯅꯟ ꯕ꯭ꯂꯦꯛꯇ ꯁꯨꯝ ꯂꯣꯏꯔꯔꯕꯅꯤꯗꯣ
ꯇꯕꯂꯒꯗ ꯂꯥꯎꯎꯕꯅꯦ ꯀꯃꯥꯏ ꯭ꯂꯛꯇ ꯂꯎꯕ
ꯊꯥꯕ ꯂꯥꯛꯗꯣꯏꯦ ꯂꯤꯁꯤꯡꯃꯨꯛ ꯀꯌꯥꯒ
ꯈꯪꯗꯦ ꯑꯗꯨꯗꯤ ꯍꯣꯏ ꯑꯍꯟ ꯑꯃꯅ ꯇꯧꯔꯛꯄꯅꯤ
ꯑꯣ ꯍꯟꯗꯛꯇꯤ ꯊꯥ ꯊꯥ ꯐꯥꯕꯤꯗ ꯂꯣꯏ ꯂꯥꯛꯑꯦ ꯒ꯭ꯌꯥꯁ ꯀꯣꯏꯔꯣꯀꯦ ꯑꯣ ꯑꯣ
ꯐ
ꯒ꯭ꯌꯥꯁꯀꯤꯗꯤ ꯋꯥꯗ꯭ꯔꯦ
ꯎꯝꯁ ꯑꯩꯈꯣꯏꯔꯣꯝꯗꯤ ꯌꯥꯗꯦꯍꯦ ꯑꯗꯨꯗꯤ ꯑꯩꯈꯣꯏꯔꯣꯝꯒꯤ ꯒ꯭ꯌꯥꯁ ꯀꯥꯡꯕꯨꯗꯨꯗꯤ ꯀꯩꯗꯧꯔꯝꯃꯣ ꯈꯪꯗꯦ ꯁꯣꯠꯁꯪꯅꯥꯏ ꯁꯅ ꯂꯥꯛꯇ
ꯀꯩ ꯃꯤꯃꯤ ꯀꯧꯒꯦ
ꯈꯣꯏ ꯊꯋꯥꯒ꯭ꯌꯥꯁꯅꯦ
ꯎꯝ ꯅꯍꯥꯟ ꯃꯦꯒꯤ ꯗꯦꯠ ꯐꯤꯞꯇꯤꯟ ꯁ꯭ꯋꯥꯏꯗ ꯂꯥꯛꯑꯦ ꯉꯔꯥꯡꯃꯨꯛ ꯂꯥꯛꯑꯦ ꯑꯗꯨꯗꯤ ꯌꯦꯡꯉꯣꯗꯅ
ꯑꯦ ꯑꯗꯨꯗꯤ ꯌꯥꯝ ꯐꯖꯅ ꯂꯥꯛꯏ ꯀꯩꯅꯣꯗꯪꯁꯤꯗꯣ
ꯄꯥꯈꯠꯇꯅ ꯑꯩꯈꯣꯏꯒꯤ ꯑꯍꯥꯟꯕꯒꯤ ꯐꯪꯅꯗꯕ ꯇꯥꯏꯃꯤꯡꯗꯣ ꯑꯗꯨꯗ ꯈꯔ ꯇꯧꯔꯨꯕꯅꯤ ꯑꯗꯨꯒ
ꯎꯝ
ꯍꯧꯖꯤꯛꯇꯤ ꯑꯃꯨꯛ ꯂꯥꯛꯁꯜꯂꯛꯑꯦꯗꯅ
ꯈꯪꯗꯦꯗ ꯒ꯭ꯌꯥꯟ ꯒꯥ ꯇꯥꯖꯥꯗꯦ ꯃꯥꯝꯃꯅ ꯀꯗꯥꯥꯏꯗꯩ ꯒꯌꯥꯁꯅꯣ ꯃꯥ ꯅ ꯍꯥꯏꯔꯩꯏꯗꯣ ꯃꯥꯏꯖꯨ ꯕꯨꯛ ꯂꯩꯖꯥꯔꯣ
ꯕꯨꯛꯅꯤ ꯀꯩꯅꯣ ꯑꯗꯨꯗꯤ ꯄꯩꯁꯥ ꯈꯔ ꯍꯦꯟꯕꯅꯦꯕ ꯀꯩ ꯂꯧꯕꯗ
ꯀꯩꯕ
ꯕꯨꯛꯅ ꯂꯧꯕꯗ ꯂꯨꯄꯥ ꯂꯤꯁꯤꯡ ꯃ ꯆꯥꯝ ꯌꯥꯡꯈꯩ ꯑꯣꯏꯕ ꯃꯁꯥꯒꯤ ꯂꯥꯛꯆꯕꯗ
ꯑ ꯂꯤꯁꯤꯡ ꯑꯃ ꯌꯥꯡꯈꯩ
ꯆꯥꯝꯃꯒ ꯌꯥꯡꯈꯩ ꯎꯝ ꯎꯝ
ꯁꯤ ꯑꯩ ꯏꯃꯥꯟꯕꯗꯨꯗ ꯂꯤꯁꯤꯡ ꯑꯅꯤ ꯄꯤꯒꯦ ꯍꯥꯏꯔꯒ ꯑꯝꯇ ꯍꯪꯈꯤ ꯂꯥꯛꯇꯧ ꯃꯥꯟꯗꯦꯅ ꯑꯩ ꯉꯔꯥꯡ ꯁꯦꯔꯥꯟ ꯇꯨꯔꯥꯟ ꯍꯥꯏꯖꯜꯂꯨꯗꯅ ꯁꯤ ꯂꯤꯁꯤꯡ ꯑꯅꯤ ꯆꯧꯉꯥ ꯍꯥꯏꯔꯝꯕꯅꯦ ꯃꯉꯣꯟꯗ ꯑꯗꯨ ꯑꯗꯨꯗ ꯌꯣꯟꯒ ꯀꯦꯅ ꯍꯥꯏꯕ ꯃꯥ ꯍꯔꯥꯎ ꯂꯣꯏꯍꯧꯔꯕꯅꯦ ꯍꯥꯏꯕ ꯁꯁ ꯑꯩꯅ ꯁꯣꯝ ꯅꯥꯀꯟ ꯂꯤꯁꯤꯡ ꯑꯅꯤ ꯂꯧꯔ ꯌꯣꯜꯂꯤꯅꯤ ꯃꯉꯣꯟꯗ
ꯆꯧꯉꯥꯇꯪ ꯇꯣꯡꯕ ꯆꯧꯉꯥ ꯍꯥꯏꯖꯦ ꯕꯣ ꯃꯤ ꯑꯌꯥꯝꯕ ꯇꯧꯕꯗꯗꯤꯕꯣ ꯆꯧꯉꯥꯇꯪ ꯇꯣꯡꯕꯗ ꯐꯅꯌꯥꯝ ꯐꯅꯌꯥꯝ ꯇꯣꯡꯉꯕꯅꯤ ꯀꯩꯅꯣ ꯒ꯭ꯌꯥ
ꯇꯣꯡ ꯊꯣꯝꯃꯃꯤ ꯀꯩꯅꯣꯅꯦ ꯑꯁ ꯑꯩꯈꯣꯏ ꯁꯤꯗ ꯒ꯭ꯌꯥꯁ ꯂꯂꯣꯟꯕ ꯅꯨꯄꯥ ꯑꯃ ꯂꯩ ꯃꯥꯅ ꯌꯣꯜꯂꯤ ꯂꯤꯁꯤꯡ ꯑꯍꯨꯝꯒ ꯌꯣꯟꯒꯥꯏꯕꯤꯅꯤꯉꯣ
ꯅꯣꯏꯅ ꯍꯦꯛ ꯂꯧꯕꯗꯨꯔꯣ
ꯎꯝ ꯁꯨꯋꯥ ꯂꯧꯗꯝꯅꯤ
ꯑꯣ ꯐꯔꯦ ꯐꯔꯦ ꯑꯗꯨꯗꯤ ꯅꯪꯖꯨ ꯂꯩꯖꯔꯣ ꯉꯥꯛ
ꯍꯣꯏ ꯆꯥꯛ ꯆꯥꯊꯣꯛꯑꯣꯔꯗꯝꯃꯤ ꯑꯩꯖꯨ ꯆꯥꯊꯣꯛꯎꯔꯒꯦ
ꯑꯣ ꯍꯣ ꯍꯣꯏ ꯊꯝꯃꯦ ꯊꯝꯃꯦ
ꯎꯝ